ꯍꯜꯂꯣ ꯇꯥꯔꯕꯣ ꯀꯩ ꯇꯨꯝꯃꯕꯣ
ꯁꯨꯝ ꯍꯤꯕꯝꯕꯅꯤꯗ
ꯑꯣ ꯑꯩ ꯇꯨꯝꯕ ꯃꯥꯜꯂꯕ ꯃꯐꯝꯗ
ꯇꯨꯝꯗ꯭ꯔꯤ ꯇꯨꯝꯗ꯭ꯔꯤ
ꯑꯣ
ꯑꯩꯟ ꯍꯟꯗꯛ ꯃꯔꯛꯇꯤ ꯀꯣꯏꯕ ꯆꯠꯂꯨꯁꯤ ꯈꯣꯠꯂꯨꯁꯤ ꯑꯝꯇ ꯍꯧꯔꯛꯈꯤꯗ꯭ꯔꯦꯅꯦ ꯊꯣꯛꯇ꯭ꯔꯕꯣ ꯌꯨꯝꯗꯩ ꯃꯄꯥꯟ ꯏꯊꯣꯛ
ꯀꯣꯏꯁꯤꯗꯨ ꯇꯨꯃꯤꯟ ꯂꯩꯌꯦꯅ
ꯌꯥꯏꯔꯤ ꯅꯨꯃꯤꯗꯥꯡ ꯋꯥꯏꯔꯝꯗ ꯑꯣꯏꯁꯨ ꯉꯥꯏꯍꯥꯛ ꯊꯣꯛꯎꯔꯒ ꯂꯩꯗꯅ ꯁꯨꯝ ꯍꯛꯆꯤꯠ ꯅꯥꯟꯊꯣꯛꯄ ꯑꯣꯏꯅ ꯗꯨꯗꯤ ꯀꯩꯀꯩ ꯊꯣꯛꯄꯗ ꯌꯦꯡꯉꯨꯔꯁꯨ ꯌꯥꯏꯗꯅ
ꯌꯥꯏ ꯌꯥꯔꯨꯏꯌꯦ ꯏꯊꯪ ꯍꯟꯗꯛ ꯅꯣꯡ ꯐꯥꯗꯣꯛꯇꯪ ꯊꯣꯛꯎꯁꯦ ꯅꯨꯡꯗꯥꯡ ꯋꯥꯏꯔꯝ ꯀꯩꯒ
ꯑꯗꯨꯅꯤ ꯍꯥꯏꯁꯤ ꯆꯥ ꯊꯛꯄ ꯑꯣꯏꯅ ꯑꯦ ꯑꯗꯨ ꯍꯣꯔꯦꯟ ꯅꯨꯃꯤꯗꯥꯡꯒꯤ ꯆꯥꯛ ꯇꯣꯛꯑꯒ ꯁꯨꯝ ꯃꯊꯪ ꯊꯣꯛꯏꯁꯤꯅ ꯄꯨꯡ ꯅꯤꯄꯥꯟ ꯑꯗꯨꯋꯥꯏꯗ ꯁꯥ ꯀꯣꯐꯤ ꯑꯃ ꯊꯣꯛꯎꯁꯤꯗꯅ ꯆꯠꯇꯁꯨ ꯀꯨꯏꯔꯦ ꯅꯨꯃꯤꯗꯥꯡ
ꯌꯥꯏ ꯌꯥꯏ
ꯑꯁ ꯕꯖꯥꯔ ꯍꯣꯏ ꯋꯥꯛꯀꯤꯡ ꯑꯣꯏꯣꯏ ꯕꯖꯥꯔꯗ ꯁꯨꯝ ꯋꯥꯛꯀꯤꯡ ꯈꯣꯡꯅ ꯑꯣꯏꯔꯁꯨ ꯆꯠꯂꯨ ꯌꯥꯏꯗꯅ
ꯏꯌꯥ ꯌꯥꯏ ꯑꯩꯗꯤ ꯀꯔꯦꯟ ꯊꯥꯈ꯭ꯔ ꯑꯣꯏꯕ ꯑꯗꯨ ꯃꯤꯁꯨ ꯋꯣꯏ ꯌꯨꯝ ꯆꯠꯂꯝꯃꯅꯤ ꯅꯨꯄꯤ ꯌꯥ ꯑꯩꯒꯤ
ꯕꯦꯔꯥꯅꯤ ꯅꯨꯄꯤꯅꯦ ꯍꯥꯏꯗꯤ ꯑꯣꯀꯤꯝ ꯊꯣꯛꯎꯁꯦ ꯍꯥꯏꯕꯅꯦ
ꯑꯩꯏ ꯋꯥꯀꯤꯡ ꯆꯠꯄꯗ ꯃꯤ ꯎꯔꯛꯇꯅꯦ ꯊꯣꯛꯑꯦ
ꯂꯩꯍꯩꯇꯤ ꯁꯨꯝ ꯍꯛꯆꯤꯠ ꯂꯥꯡꯅꯕ ꯑꯣꯏꯅ ꯍꯥꯏꯇꯥꯔꯦ ꯆꯥꯛ ꯇꯣꯛꯑꯒ ꯕꯖꯥꯔꯗ ꯋꯥꯀꯤꯡ ꯊꯣꯛꯎꯁꯦ ꯊꯣꯛꯅꯔꯝꯅꯦꯕ ꯃꯤ ꯑꯗꯨꯝ ꯈꯣꯏꯅ ꯁꯨꯝ ꯆꯥꯛ ꯇꯣꯛꯄ ꯌꯨꯝꯗ ꯁꯨꯝ ꯇꯨꯝꯁꯤꯜ ꯂꯩꯕꯩꯌꯨ ꯈꯪꯗꯅꯕꯩ ꯋꯥꯅꯦ
ꯃꯣꯏ ꯀꯔꯦꯟ ꯊ ꯀꯔꯦꯟ ꯊꯥꯕ ꯑꯗꯨꯝ ꯊꯣꯛꯕꯅꯤ ꯃꯤ ꯑꯗꯨꯝ
ꯍꯣꯔꯦꯗꯤ ꯍꯦ ꯆꯠꯂꯣꯁꯤ
ꯍꯣꯏ ꯑꯩꯁꯨ ꯆꯥꯛꯄꯨ ꯀꯩꯅꯣ ꯇꯧꯗꯉꯥꯏ ꯍꯇꯪ ꯑꯗꯨꯝ ꯊꯣꯛꯂꯛꯑꯣ ꯑꯩ ꯁꯨꯝ ꯊꯂꯛꯑꯒꯦ ꯑꯗꯨꯒ ꯆꯠꯁꯤ
ꯇꯣꯡ ꯀꯩ ꯀꯩꯀꯩ ꯍꯧꯔ ꯊꯣꯂꯛꯑꯒꯦ
ꯍꯣꯏ ꯑꯩ ꯍꯗ ꯀꯩꯅꯣ ꯍꯔꯝꯃꯤ ꯑꯗꯨꯒ ꯇꯧꯁꯤ
ꯍꯣꯏ
ꯆꯥꯛꯄꯨ ꯆꯥꯒꯗ꯭ꯔꯤ ꯍꯥꯏꯅ ꯇꯧ ꯌꯦꯕ ꯃꯇꯝꯗ
ꯑꯣ ꯃꯣꯔꯡꯈꯩ ꯐꯣꯟ ꯇꯧꯅꯔꯝꯃꯣ ꯅꯒ
ꯍꯣꯏ
ꯔꯨꯀꯦ ꯃꯥꯡꯒꯦꯅꯦ
ꯀ ꯅꯣꯅꯦ
ꯍꯂꯣ ꯍꯧꯖꯤꯛꯁꯤ ꯊꯕꯛ ꯈꯔ ꯆꯠꯁꯦꯕ ꯀꯃꯥꯏꯅ ꯇꯧꯔꯤꯔꯤꯕꯅꯣ ꯐ꯭ꯔꯤ ꯂꯩꯕ꯭ꯔꯣ
ꯁꯤ ꯂꯩꯅꯦ ꯄꯩꯁꯥ ꯇꯥꯅꯕ ꯆꯠ ꯌꯥꯏꯅꯦ ꯑꯁ ꯂꯧ ꯃꯇꯝꯗꯤ ꯅꯨꯡꯉꯥꯏꯕꯅꯤꯣ ꯂꯧꯒꯨꯝꯕ ꯇꯥꯕ ꯍꯖꯤ ꯀꯨ ꯆꯠꯂꯨꯗ꯭ꯔꯦ
ꯑꯩꯅ ꯑꯃꯨꯛ ꯂꯧ ꯀꯔꯤꯀꯩ ꯂꯧ ꯁꯨꯕ ꯂꯩꯒꯦꯔꯥ ꯊꯤꯔꯔꯣꯏꯗꯔꯥ ꯂꯨꯍꯥꯡ ꯁꯨꯕꯤ ꯂꯩꯕꯥ ꯀꯩ ꯇꯧꯕ ꯂꯩꯕ꯭ꯔꯥ ꯍꯥꯏꯗꯅ
ꯑꯩꯈꯣꯏꯁꯦ ꯐꯧꯍꯟꯕ ꯃꯇꯝꯒꯤ ꯁꯨꯝ ꯆꯠꯂꯨ ꯌꯥꯏꯅꯦ ꯑꯗꯩ ꯑꯩꯈꯣꯏ ꯅꯟꯠꯇ꯭ꯔꯣ ꯑꯩꯈꯣꯏ ꯃꯔꯤ ꯅꯟꯇ꯭ꯔꯨ ꯌꯥꯎꯁꯪꯅ ꯋꯥꯒ ꯌꯥꯜꯂꯒ ꯄꯩꯁꯥꯗ ꯌꯥꯎꯁꯪ ꯀꯣꯏ ꯆꯈꯤꯕꯗꯣ ꯑꯁ ꯅꯨꯡꯉꯥꯏꯕꯅꯤꯅꯦ ꯑꯗꯨꯗ
ꯑꯍꯅꯗ ꯋꯥ ꯌꯥꯎꯔ ꯑꯃꯨꯛ ꯍꯥꯏꯕꯤ ꯑꯃꯨ ꯊꯧꯔꯤꯁꯦ ꯌꯝꯕ ꯑꯝꯇ ꯂꯥꯛꯑꯅꯤ ꯅꯨꯡꯉꯥꯏꯗꯣꯏꯅꯤ ꯐꯤꯗ ꯂꯩꯁꯤ ꯄꯩꯁꯥꯁꯨ ꯊꯧꯇꯦ
ꯍꯣꯏꯅꯦ ꯑꯗꯨꯅꯤ ꯌꯨꯝꯒꯤ
ꯑꯝꯇ ꯂꯩꯔꯔꯤꯕ ꯍꯏ ꯑꯃ ꯑꯣꯏꯔꯁꯨ ꯃꯗꯩ ꯀꯩꯀꯩ ꯇꯧꯕ ꯑꯣꯏꯔ ꯑꯝꯇ ꯂꯩꯔꯗꯤ ꯍꯋꯥꯏꯗ
ꯍꯣꯏ ꯑꯦꯟꯇꯅꯤ ꯆꯠꯅꯕ ꯇꯧꯔꯁꯤ ꯑꯗꯨꯑꯣꯏꯗꯤ ꯍꯣꯔꯦꯟ ꯍꯛꯅꯔꯁꯤꯅꯦ ꯋꯥꯋꯥꯛꯀꯤꯡ ꯆꯠꯄꯩ ꯊꯣꯛꯄꯗꯨꯗ ꯀꯩꯀꯩ ꯆꯠꯄ ꯌꯥꯝꯗꯗ ꯌꯦꯡꯉꯒ ꯄꯩꯁꯥꯗꯨꯣ ꯈꯔ ꯆꯣ ꯊ ꯍꯥꯏꯇꯥꯦ
ꯀꯉꯒ ꯊꯕꯛ ꯀꯩ ꯂꯩꯔꯝꯕ꯭ꯔꯣ ꯍꯪꯉꯛꯑꯒ ꯊꯤꯔ ꯂꯣꯏꯔ
ꯎꯝ
ꯀꯌꯥ ꯊꯣꯛꯇꯣꯏꯅ ꯃꯊꯥ ꯁꯥꯏ ꯀꯣꯏꯏꯁꯨ ꯐꯥꯎꯗ꯭ꯔꯦ ꯀꯩꯗꯧꯔꯤꯅꯣ ꯐꯥꯎꯔꯦ
ꯑꯀꯦ
ꯄꯩꯁꯥ ꯂꯩꯔꯤ ꯀꯥꯏ ꯀꯥꯏꯗ ꯑꯗꯨꯝ ꯆꯠꯁꯤ ꯌꯥꯕ ꯄꯩꯁꯥ ꯂꯩꯇꯕꯅ ꯃꯁꯥ ꯁꯥꯔꯒ
ꯍꯈꯣꯏ
ꯑꯗꯨ ꯍꯣꯏ ꯍꯪꯅ ꯀꯩꯀꯩ ꯇꯧ ꯌꯥꯝꯅ ꯈꯟꯅꯔ ꯂꯣꯏ ꯀꯅ
ꯑꯩꯅ ꯆꯨꯝ ꯊꯣꯛꯅꯤꯡꯕ ꯍꯥꯏꯇꯥꯔꯦ ꯅꫭꯡ ꯐꯥꯗꯣꯛꯁꯨ ꯑꯗꯩ ꯄꯩꯁꯥꯗꯨꯣ ꯁꯨꯝꯊꯣꯛꯑꯗꯤ ꯑꯦ ꯀꯩꯅꯣꯝ ꯆꯥꯥꯁꯦ ꯍꯥꯏꯁꯨ ꯄꯩꯁꯥꯗꯨ ꯄꯥꯏꯔꯗꯤ ꯆꯥ ꯌꯥꯏꯗꯅ ꯅꯠꯇ꯭ꯔꯕꯅꯤꯅ ꯄꯩꯁꯥꯗꯨ ꯂꯩꯇ꯭ꯔꯗꯤ ꯀꯣꯏꯕ ꯂꯥꯡꯕ ꯆꯠꯅꯤꯡꯗ꯭ꯔꯦ ꯇꯧꯔꯤꯁꯦ ꯄꯩꯁꯥ ꯇꯥꯟꯗ꯭ꯔꯗꯤ ꯗꯨꯀꯥꯟꯒꯨꯝꯕ ꯑꯣꯏꯔꯁꯨ ꯐꯐꯝ ꯂꯩꯕꯗꯤꯀꯣ ꯊꯣꯛꯄ ꯌꯥꯕ ꯖꯥꯠꯅꯤ
ꯅꯣꯏ ꯗꯨꯀꯥꯟ ꯊꯣꯛꯄ ꯌꯥꯏ ꯑꯩ ꯗꯨꯀꯥꯟ ꯗꯨꯀꯥꯟꯁꯤ ꯑꯗꯨ ꯀꯩ ꯀꯔꯤ ꯀꯥꯟꯅ ꯍꯥꯏ ꯗꯨꯀꯟ ꯑꯩ ꯊꯣꯛꯅꯤꯃꯤꯗꯥ ꯆꯪꯇꯔꯦ
ꯗꯒꯤ ꯑꯗꯨ ꯌꯥꯝꯨ ꯃꯇꯝꯕꯨꯗꯤ ꯌꯥꯝꯥꯡꯕ
ꯇꯧ ꯍꯣꯏ ꯋꯥꯕꯨꯗꯤ ꯌꯥꯝ ꯀꯩꯅ ꯑꯣꯏꯗꯤ ꯋꯥꯔꯣꯏꯗꯕ ꯑꯗꯨꯒ ꯍꯌꯦꯡ ꯃꯈꯜꯅ ꯍꯥꯏꯗꯤ ꯑꯩꯕꯨ ꯊꯕꯛ ꯉꯥꯛꯇꯪ ꯁꯨꯔꯅꯤ ꯑꯩ ꯆꯥꯛ ꯁꯥꯕ ꯑꯩ ꯆꯪꯉꯛꯑꯅꯤ ꯑꯗ ꯑꯩꯅ ꯑꯣꯏ ꯆꯠꯄ ꯌꯥꯕ ꯑꯗꯨꯒ ꯈꯔꯝ ꯅ ꯅꯣꯏꯁꯥꯊꯑ ꯑꯃꯨꯛꯁꯜꯂꯒ ꯅꯨꯅꯨꯡꯖꯡ ꯋꯥꯏꯝ ꯍꯟꯊꯛꯄꯀꯣ
ꯍꯣꯏ
ꯃ ꯈꯔ ꯀꯩꯅꯣ ꯂꯩꯕ ꯑꯗꯨ ꯃꯣꯏꯁꯨ ꯑꯗꯨꯝ ꯊꯤꯁꯤꯅ ꯈꯟꯕꯅꯤ
ꯁꯌꯦꯡ ꯈꯔ ꯂꯩꯔ ꯂꯧꯕꯗꯤ ꯌꯥꯔꯛꯑꯅꯤ ꯍꯥꯏꯗꯤ ꯁꯨꯝ ꯑꯩꯏ ꯂꯧꯃꯤ ꯀꯩꯀꯩ ꯂꯧꯏꯌꯥ ꯌꯥ ꯎꯝ ꯅꯥꯄꯤ ꯁꯥꯟꯗꯕ ꯍꯥꯏꯕ꯭ꯔꯥ ꯂꯧꯋꯒꯤ ꯂꯩꯗꯅ ꯅꯝꯕꯔ ꯇꯧꯀꯥꯟꯗꯗꯤ ꯆꯠꯄꯗꯤ ꯌꯥꯕꯅꯤ ꯍꯥꯏ ꯂꯧ ꯂꯣꯛꯄ ꯃꯇꯝꯗꯗꯤ ꯈꯋꯥꯏ ꯅꯨꯡꯉꯥꯏꯗꯥ
ꯍꯣꯏ ꯃꯃꯥꯡꯗꯒꯤ ꯂꫭꯛꯄꯗꯥꯗꯤ ꯅꯥꯕꯥ ꯅꯣꯡꯅ ꯍꯦꯛꯇ ꯌꯦꯠꯈꯤꯗꯅ
ꯑꯩꯈꯣꯏ ꯏꯃꯥꯟꯅ ꯃꯔꯤ ꯃꯉꯥ ꯄꯨꯟꯁꯤꯟꯅꯔꯒ ꯄꯥꯈ꯭ꯔꯒ ꯆꯠꯄꯗ ꯅꯨꯡꯉꯥꯏꯗꯅ ꯁ ꯁꯖꯅ ꯈꯨꯝꯝꯃꯤꯟꯕꯗꯣ
ꯑꯗꯨ ꯀꯁꯨ ꯇꯧꯁꯤ ꯀꯩꯅꯣ
ꯇꯧꯁꯤ ꯑꯩꯈꯣꯏ ꯃꯉꯥ ꯇꯔꯨꯛ ꯄꯨꯟꯁꯤꯟꯅꯔꯒ ꯑꯣꯔꯗꯔ ꯁꯠ ꯁꯠ ꯂꯧꯔꯒ
ꯍꯥꯏꯗꯛꯇꯗꯤ ꯈꯔ ꯌꯥꯝ ꯇꯥꯅꯅ ꯇꯧꯁꯤ ꯅꯣꯡ ꯇꯥꯗ꯭ꯔꯗꯤ
ꯍꯣꯏ ꯍꯣꯏ ꯇꯧꯁꯤ
ꯃꯃꯥꯟꯅꯤꯒꯦ ꯌꯥꯝ ꯀꯩ ꯇꯧꯒꯦꯗꯦꯗ
ꯎꯝ
ꯍꯥꯏꯥꯟꯛꯇꯤ ꯈꯔ ꯈꯩ ꯇꯧꯅꯕ ꯈꯔ ꯑꯩꯈꯣꯏꯅ ꯈꯔ ꯂꯧ ꯅꯣꯏ ꯈꯔ ꯂꯧ ꯇꯧꯕ ꯑꯩꯈꯣꯏ ꯃꯌꯥꯝ ꯁꯥꯏ ꯁꯥꯏꯠ ꯂꯣꯝꯗꯒꯤ
ꯁꯥꯏꯠ ꯁꯥꯏꯠ ꯂꯧꯥꯎꯅꯔꯒ ꯍꯥꯏ ꯍꯥꯏꯔꯛꯄꯗ ꯍꯥꯏꯗꯤ ꯑꯣꯗꯔ ꯍꯥꯏꯇꯥꯔꯦ ꯁꯠ ꯃꯤꯅꯤꯠ ꯃꯉꯥ ꯇꯔꯥꯅꯤꯒꯨꯝꯕ ꯁꯠ ꯁꯠ ꯂꯧꯁꯤꯜꯂꯒ ꯁꯠ ꯀꯨꯝꯈꯤꯕꯌ ꯑꯗꯣ ꯄꯩꯁꯥ ꯈꯔꯗꯁꯨ ꯐꯪꯍꯧ ꯑꯣꯏꯗꯅ ꯑꯗꯨꯑꯣꯏꯗꯤ
ꯎꯝ ꯂꯩ ꯇꯥꯔꯤꯌꯦ ꯀꯩꯅꯣꯝ ꯇꯧꯒꯦ ꯀꯩꯝ ꯇꯧꯒꯦ ꯈ ꯑꯗꯨꯝ ꯌꯥꯏꯌꯦꯗꯅ
ꯃꯖꯇꯩ ꯈꯌꯥꯔꯤ ꯍꯥꯏ ꯄꯩꯁꯥ ꯂꯩꯇꯕꯁꯦ ꯉꯥꯎꯆꯠꯅꯩ ꯍꯥꯏꯅ ꯃꯤꯁꯤ
ꯑꯗꯨꯩ ꯌꯦꯨꯝꯗ ꯑꯗꯨ ꯇꯨꯝꯃꯤꯟ ꯐꯝꯖꯤꯟ ꯆꯥꯖꯔ ꯂꯩ ꯍꯥꯏꯔꯩ ꯀꯥꯏ ꯄꯩꯁꯥꯥꯁ ꯑꯃꯨꯇꯪ ꯐꯅꯀꯗ ꯄꯩꯁꯥ ꯊꯐꯝꯗ ꯐꯅ ꯂꯩ ꯑꯗꯨꯅꯨꯡꯥꯏꯗꯅ
ꯑ ꯁꯨꯝ ꯂꯥꯛꯄꯝ ꯑꯃ ꯂꯩꯈ꯭ꯔꯗꯤꯀꯣ ꯀ ꯀꯩꯅꯣꯁꯦ ꯑꯗꯨꯏ ꯂꯣꯏꯅꯦꯕ
ꯇꯥꯏꯌꯦ
ꯍꯣꯏ ꯂꯥꯛꯄꯝ ꯂꯩꯇꯥꯁꯤ ꯃꯊꯥ ꯁꯥꯊꯠꯂꯦ ꯁꯤ ꯃꯤꯀꯥꯟꯅ ꯌꯨꯝꯗ ꯁ ꯏꯁꯨꯝ ꯂꯧꯕꯗꯁꯨ ꯇꯣꯏꯃꯟ ꯍꯥꯏꯔ ꯀꯥꯟꯗ ꯇꯠꯜꯂꯤꯗꯔꯦ
ꯑꯗꯨꯅꯤ ꯑꯩ ꯑꯉꯥꯡ ꯃꯆꯥ ꯑꯣꯏꯗꯨ ꯍꯥꯏꯕ ꯐꯕ ꯑꯉꯥꯡ ꯃꯆꯥꯗꯨ ꯅꯠꯇ꯭ꯔꯦ ꯍꯧꯖꯤꯗꯤ
ꯑꯅꯤ ꯑꯃ ꯇꯧꯁꯤ ꯌꯨꯝꯗꯩ ꯄꯤꯌꯣ ꯍꯥꯏꯔ ꯑꯃ ꯇꯧꯩꯁꯤ ꯄꯤꯛꯑꯣ ꯑꯨꯝ ꯍꯥꯏꯔꯗꯤ ꯇꯗꯅ ꯍꯌꯦ ꯂꯥꯛꯑꯁꯨ ꯍꯦ ꯀꯩꯅꯣ ꯈꯜꯂꯤꯗꯅꯦ ꯄꯩꯁꯥ ꯁꯨꯝ ꯂꯧꯖꯤꯟꯂꯛꯑꯗꯤ
ꯑ ꯏꯗꯁ ꯍꯥꯏꯕꯗꯤ ꯑꯗꯨꯝ ꯇꯧꯕ ꯌꯥꯦ
ꯎ ꯒ꯭ꯌꯥꯟ ꯇꯥꯗꯀꯥꯟꯁꯤ ꯄꯩꯁꯥ ꯇꯥꯝ ꯁꯤꯂꯨꯏꯌꯦ
ꯆꯤꯗ ꯑꯃꯨꯛꯀ ꯍꯪꯅꯔꯒ ꯀꯩꯀꯩ ꯊꯅ ꯈꯥꯅꯔꯒ ꯍꯔꯣꯏ
ꯑꯣꯖ ꯎ
ꯄ ꯌꯥꯗ ꯂꯩ ꯇꯅꯤ ꯑꯦ ꯑꯗꯨ ꯚꯣꯏ ꯇꯥꯂꯕ ꯌꯥꯔꯦꯈꯉꯩ ꯈ ꯇꯧꯅ ꯇꯥꯟꯅꯔꯒꯦ ꯁꯤ ꯕꯤꯖꯤꯅꯦꯁ ꯑꯃ ꯇꯧꯁꯤ
ꯀꯩꯃꯤ ꯇꯣꯡꯉ ꯀꯩꯝ ꯇꯣꯡꯉ ꯇꯣꯡꯒ ꯍꯣꯏ ꯍꯣꯏ ꯑꯩ ꯌꯥꯔꯦ ꯍꯧꯍꯨ ꯇꯧ ꯅ ꯑꯩ ꯀꯩꯗ ꯌꯦꯟꯂꯣꯏꯒꯅꯤ ꯑꯃ ꯑꯣꯏꯒꯅꯤ ꯑꯗꯣ ꯂꯩꯊꯏ ꯂꯩꯒꯔꯥ
ꯌꯥꯏ ꯌꯦꯟ ꯉꯥꯅꯨ ꯂꯣꯏꯔꯁꯩ ꯌꯥꯏ
ꯎꯝ ꯁꯨꯃ ꯁꯤꯟꯗꯔꯤ ꯑꯩꯈꯣꯏ ꯑꯊꯐꯝ ꯁꯤꯟꯗꯔꯤ ꯃꯌꯥꯝ ꯀꯥꯅꯦ
ꯧ ꯀꯔ
ꯑꯩꯗꯤ ꯑꯩꯗꯤ ꯁꯨꯝ ꯈꯜꯂꯤ ꯑꯃꯁꯨ ꯀꯩꯃꯣ ꯑꯩ ꯀꯔꯤ ꯃꯔꯨꯝ ꯀꯣꯕꯤ ꯀꯔꯤ ꯂꯩꯔꯔ ꯍꯥꯏꯕ꯭ꯔꯥ
ꯍꯪ ꯄꯤꯕꯤꯗ꯭ꯔꯤꯇꯤꯒꯨꯝꯕꯗ ꯂꯣꯏꯨꯁꯤ ꯌꯥꯏ ꯃꯔꯝ ꯀꯣꯛꯑ ꯄꯩꯁꯥ ꯈꯪꯕꯣ ꯑꯗꯨꯝ ꯑꯗꯨꯔꯝꯕꯁꯨ ꯇꯧꯁꯤꯟꯕ ꯌꯥꯕꯖꯥꯠꯅꯤ
ꯂꯄꯥ ꯈ ꯇꯥꯔ ꯌꯦꯡꯉꯣꯟ ꯈꯔ ꯁꯥꯔ ꯑ ꯊꯝꯃꯦꯦꯕ ꯈꯜꯂꯝꯃꯤ
ꯍꯣꯏꯣꯟ ꯁꯥꯒ ꯌꯦꯟꯈꯤꯤꯍꯂꯨ ꯂꯣꯏꯏ ꯌꯨꯝꯒꯤꯁꯨ ꯆꯥꯅꯕ ꯍꯥꯏꯇꯥꯔꯦ ꯑꯗꯩ ꯑꯗꯨꯝ ꯌꯣꯜꯂꯒ ꯄꯩꯁꯥꯁꯨ ꯂꯥꯛꯄ ꯌꯥꯝꯅꯃꯛ ꯂꯣꯏꯨꯗ꯭ꯔꯁꯨꯀꯣ ꯈꯔ ꯑꯗꯨꯝ ꯂꯣꯏꯌꯦꯦ
ꯍꯣꯏ ꯍꯣꯏ ꯑꯩ ꯑꯃꯗꯨꯕꯨ ꯄꯥꯎ ꯐꯥꯎꯉꯌꯦꯦ
ꯑꯣ ꯑꯩꯁꯨ ꯀꯌꯥ ꯁꯥ ꯐꯣ ꯍ ꯂꯥꯛꯑꯛꯇꯣꯏꯅꯤ ꯂꯣꯏ ꯂꯝ ꯂꯥꯛꯑꯒꯦ ꯑꯗꯨꯣꯏꯝ ꯌꯣꯛꯀꯥꯟ ꯀꯧꯔꯛꯑꯒꯦ ꯎꯝ ꯊꯝꯃꯦ ꯊꯝꯃꯦ
ꯎꯝ